ꯍꯜꯂꯣ ꯌꯦꯁ
ꯍꯜꯂꯣ
ꯍꯜꯂꯣ ꯀꯅꯥꯅꯣ ꯄꯥꯏꯕꯤꯔꯛꯏꯁꯤꯕꯣ
ꯀꯔꯤ
ꯑꯥꯎ
ꯀꯩ ꯍꯥꯏꯅꯣ
ꯑꯩ ꯃꯤꯡ ꯀꯃꯥꯏ ꯈꯪꯉꯤꯅꯣ
ꯅꯪꯒꯤ ꯃꯤꯡ ꯈꯪꯗꯦ ꯑꯗꯨꯝ
ꯀꯧꯔꯛꯏꯔꯥ ꯑꯗꯨꯝ
ꯅꯠꯇꯦ ꯅꯠꯇꯦ ꯑꯩꯒꯤ ꯑꯩ ꯅꯪ ꯃꯤ ꯀꯧꯗꯦ
ꯀꯅꯥꯗ ꯀꯧꯏꯅꯣ
ꯇꯨꯁ ꯀꯩꯗꯧꯔꯤꯅꯣ
ꯁꯨꯝ ꯂꯩꯔꯝ ꯃꯤꯡ ꯀꯃꯥꯏ ꯈꯪꯉꯤꯅꯣ ꯍꯥꯏꯔꯛꯑꯣ ꯅꯣꯏ ꯇꯧꯁꯟꯅꯕ ꯑꯃ ꯌꯥꯎꯔꯦ ꯁꯤ ꯑꯦꯞꯁꯦ
ꯍꯥ
ꯑꯩ ꯃꯤ ꯀꯃꯥꯏ ꯈꯪꯉꯤꯅꯣ
ꯈꯪꯗꯦ ꯑꯩ
ꯍꯧꯖꯤꯛ ꯀꯧꯔꯤꯗꯨꯗꯤ
ꯀꯧꯗꯦꯍꯦ
ꯀꯧꯏꯍꯦ ꯇꯧꯁꯤꯟꯅꯔꯦ ꯅꯣꯏꯖꯦ ꯈꯗꯔꯛ ꯑꯃ ꯌꯥꯎꯔꯦ ꯀꯧꯏ ꯀꯥꯏ ꯍꯧꯖꯤꯛ ꯃꯤꯡ ꯑꯃ ꯀꯧꯏꯗ ꯀꯩꯅꯣ ꯍꯥꯏꯔꯛꯑꯣ ꯑꯗꯨꯗꯤ
ꯀꯩ ꯍꯥꯏꯅꯣ
ꯃꯤꯡ ꯑꯃ ꯀꯧꯔꯤꯗꯣ ꯀꯩ ꯃꯤꯡꯅꯣ ꯍ ꯀ ꯀꯧꯔꯛꯑꯣ
ꯑꯩ ꯃꯤꯡ ꯀꯧꯗꯦ ꯍꯜꯂꯣ ꯍꯥꯏꯕꯅꯦ
ꯍꯜꯂꯣ ꯍꯥꯏꯗꯦꯗ
ꯍꯜꯂꯣ ꯍꯥꯏꯕꯅꯤ ꯍꯦꯠ
ꯑꯣ ꯌꯥꯔꯦ ꯐꯦꯛ ꯑꯦꯞꯁꯅꯦ ꯁꯤꯒ ꯑꯩ ꯈꯪꯉꯦ ꯊꯥꯖꯗ꯭ꯔꯦ
ꯍꯥ
ꯇꯧꯁꯟꯅꯔꯦ ꯀꯩꯅꯣꯝꯃ ꯂꯩꯔꯦ ꯐꯠꯇꯕ ꯑꯃ ꯂꯩꯔꯦ
ꯑꯁ ꯑꯥ ꯍ
ꯑꯗꯨ ꯍꯦꯛꯇ ꯃꯤꯡ ꯑꯃ ꯀꯧꯈꯤꯗꯣ ꯀꯧꯔꯣ ꯍꯥꯏꯔꯒ ꯈꯪꯗꯦ ꯈꯪꯗꯦ ꯍꯥꯏꯖꯤꯅꯔ ꯂꯩꯕꯋꯥꯅꯤ ꯑꯩꯕꯨꯗꯤ ꯉꯁꯥꯏ ꯍꯥꯏꯗꯣꯛꯈ꯭ꯔꯅꯤ ꯍꯥꯏꯕ ꯀꯧꯏ ꯑꯝꯝ ꯏꯃꯥꯏꯄꯦꯃꯥ ꯇꯧ ꯔꯖꯨ ꯇꯧꯗꯦ ꯆꯥꯔꯖꯨ ꯆꯥꯗꯦ ꯍꯦꯛꯇ ꯍꯥꯏ ꯉꯝꯃꯦ ꯎꯔꯖꯨ ꯎꯗꯦ ꯇꯗꯥꯏ ꯇꯛ ꯂꯥꯎ ꯍꯥꯏ ꯉꯝꯕꯤꯅꯦꯕ
ꯃꯤꯟ ꯀꯧꯗꯦ ꯑꯗꯨ ꯊꯣꯛꯂꯛꯑꯦ
ꯑꯗꯨ ꯀꯧꯏꯗꯨꯗꯤ ꯀꯧꯏꯗꯨꯗꯤ ꯊꯣꯝꯃꯦ ꯑꯩ ꯃꯤꯡ ꯊꯣꯂꯛꯄ꯭ꯔꯥ
ꯊꯣꯛꯂ ꯊꯣꯛꯑꯦ ꯍꯣꯏ ꯑꯗꯨꯝ ꯊꯣꯛꯄꯅꯦ
ꯑꯁ ꯑꯩꯗꯤ ꯊꯣꯛꯇꯦꯗ ꯑꯩ ꯅꯉꯣꯟꯗ ꯇꯧꯔꯛꯏ ꯃꯌꯥꯝꯁꯤ ꯅꯪꯝꯕꯣ
ꯍꯛꯅꯤꯗ
ꯎ ꯑꯗꯨ ꯀꯧꯔꯁꯨ ꯑꯦ ꯀꯧꯔꯦ ꯍꯥꯏꯕꯒ ꯀꯩꯗꯧꯒꯦ ꯑꯗꯨꯕꯣ ꯀꯂꯔ ꯂꯣꯠꯂꯤꯗꯨ ꯀꯧꯕꯧꯅ ꯇꯥꯍꯧꯔꯦ ꯑꯩ ꯍ ꯄꯥꯜꯂꯁꯤꯗꯤ
ꯍꯥ
ꯅꯥ ꯄꯥꯦ
ꯑꯐ ꯀꯧꯗ ꯑꯁꯕ ꯀꯎꯗ
ꯎꯝ ꯐꯩ ꯐꯩ ꯀꯧꯔꯝꯃꯔꯣꯏ ꯅꯥꯗꯤ ꯄꯥꯜꯂꯤ ꯐꯔꯦ ꯂꯣꯠ ꯑꯗꯨꯝ ꯀꯖꯥꯡ ꯆꯥꯔꯒꯦ ꯒꯤ
ꯗꯁ ꯌꯦꯠ
ꯑꯍꯥꯎ ꯑꯍꯥꯎꯕ ꯆꯥꯏ ꯑꯩꯗꯤ ꯕꯤꯕꯤꯝ ꯄꯥꯝ ꯆꯥꯔꯦ
ꯃꯤꯒꯦꯝꯕ
ꯄꯤꯌꯥꯁ
ꯕꯤꯚꯦꯟꯕ ꯈꯛꯇ
ꯕꯤꯦꯕꯤ ꯃꯕꯥ ꯈꯛꯇꯛ ꯆꯥꯔꯦ ꯌꯨꯝ ꯀꯩ ꯄꯥꯝꯕꯤꯔꯕ꯭ꯔꯣ
ꯍꯥ
ꯌꯨꯝ ꯀꯩ ꯄꯥꯜꯂꯕꯣ
ꯐꯂꯦ
ꯀꯩ ꯋꯥ ꯁꯔꯥꯎꯅꯤ ꯁꯔꯝꯅꯤ ꯈꯪꯉꯤ ꯈꯪꯉꯤ ꯀꯩ ꯂꯝꯗꯤ ꯑꯣꯏꯗꯣꯏꯅꯣ
ꯆꯤꯡꯗꯒꯤꯅꯦ
ꯀꯌꯥꯝ ꯀꯩ ꯗꯤꯁꯇ꯭ꯔꯤꯛ ꯋꯥꯠꯈꯥꯔꯝ ꯗꯤꯁꯇ꯭ꯔꯤꯛ
ꯅꯨꯅꯦ
ꯑꯣ ꯍꯣ ꯑꯜ ꯐꯅꯣꯅꯦ ꯑꯩꯈꯣꯏ ꯅꯣꯅꯦꯗ ꯑꯩꯈꯣꯏꯒꯤ ꯁꯤꯗ ꯑꯩꯈꯣꯏ ꯏꯅꯦ ꯑꯃꯌꯨꯝ ꯄꯥꯜꯂꯤꯦ
ꯀꯅꯥ
ꯑꯝꯇ ꯅꯣꯏ ꯈꯪꯈꯔꯣꯏ ꯑꯥꯗꯣꯅꯦꯦꯝ ꯃꯥ ꯆꯤꯡ ꯃꯔ ꯆꯪꯉꯦ ꯑꯩꯈꯣꯏ ꯑꯗꯨꯝ ꯈꯨꯟ ꯑꯃ ꯂꯩ ꯑꯗꯨꯗ ꯑꯩꯈꯣꯏ ꯑꯩꯈꯣꯏ ꯏꯅꯦꯅ ꯃꯩꯇꯩꯅꯦ ꯑꯗꯨꯗ ꯄꯥꯜꯂꯦ ꯃꯌꯨꯝ ꯅꯦ ꯑꯩꯈꯣꯏ ꯑꯩ ꯅꯣꯅꯦꯗ ꯑꯗꯨꯝ ꯂꯥꯛꯑꯝꯃꯤ ꯑꯥ ꯌꯥꯝꯋꯥꯡ ꯅꯨꯡꯉꯥꯏꯇꯦ ꯃꯥꯂꯦ
ꯑ
ꯐꯩ ꯐꯩ ꯅꯣꯏ ꯁꯤꯦ ꯑꯦꯞꯁꯦ ꯀꯃꯥꯏꯅ ꯄꯥꯔꯤꯅꯣ ꯑꯩꯗꯤ ꯑꯩꯈꯣꯏ ꯏ ꯆꯦꯅ ꯇꯥꯛꯄꯤꯔꯛꯄꯅꯦ
ꯑꯁ ꯑ
ꯍꯥꯏꯅꯤꯡꯗ꯭ꯔꯦ
ꯑꯣ ꯆꯦꯠꯇ ꯇꯧꯒꯦ ꯀꯣ
ꯑꯣ ꯍꯣꯏ ꯍꯣꯏ ꯀꯩꯁꯨ ꯀꯥꯟꯗꯗꯅꯕ ꯋꯤ ꯑꯥꯔ ꯖꯁ ꯑꯦ ꯐ꯭ꯔꯦꯟ
ꯍ ꯍꯝ
ꯎꯝ